ꯕꯥ ꯇꯥꯏ ꯇꯥꯏ
ꯑꯣ ꯑꯣ ꯍꯣꯔꯦꯟ ꯀꯩꯅꯣ ꯇꯧꯁꯤꯗ ꯑꯩꯁꯦ ꯀꯣꯜ ꯇꯧꯖꯥꯅꯕ ꯀꯩꯀꯦ ꯑꯩ ꯁꯦ ꯍꯥꯏꯕꯩ ꯇꯥꯡꯁꯨ ꯋꯥꯔꯤ ꯁꯥꯟꯅꯈꯤꯕꯗꯣ
ꯑꯥ
ꯑꯗꯨ ꯑꯗꯨꯝ ꯀꯩꯅꯣ ꯇꯧꯅꯤ ꯑꯗꯣ ꯅꯪꯅ ꯋꯤꯗ꯭ꯔꯣ ꯇꯧꯅꯤꯡꯕꯗꯣ ꯏꯅꯥꯕ ꯋꯥꯔꯤꯏꯔꯤꯒꯤꯗꯣ ꯇꯥꯕꯠꯇ꯭ꯔꯣ
ꯍꯥꯏꯌꯦ
ꯋꯥꯔꯤꯒꯤꯗꯨꯗ ꯑꯗꯨꯝ ꯇꯧ ꯌꯥꯕꯅꯦꯕ ꯃꯉꯣꯟꯗ ꯇꯧꯕꯕꯨꯗꯤ ꯍꯥꯏꯗꯤ ꯉꯁꯤ ꯇꯧꯕꯗꯣ ꯉꯁꯤ ꯆꯪꯒꯦꯗꯤ ꯍꯥꯏꯕꯅꯦꯕ ꯉꯁꯤ ꯇꯧꯈꯔꯗꯤ ꯍꯌꯦꯡ ꯆꯪꯉꯦ ꯍꯥꯏꯕꯅꯤꯅ ꯅꯣꯡꯃ ꯂꯩꯔꯒ ꯇꯨꯟꯇꯤ
ꯑꯗꯨ ꯑꯗꯨꯗꯤ ꯌꯥꯏꯅꯦ ꯇꯧꯕ ꯌꯥꯔꯦꯗꯤ ꯌꯥꯏꯅꯦ ꯅꯣꯡꯃ ꯂꯩꯔ
ꯅꯦ ꯑꯗꯣ ꯑꯗꯨꯝ ꯔꯤꯛꯁ ꯍꯥꯏꯗꯤ ꯑꯩꯈꯣꯏꯗꯤ ꯆꯪꯗ꯭ꯔꯒ ꯀꯩꯅꯣ ꯇꯧꯕ ꯂꯩꯇ꯭ꯔꯣ ꯍꯥꯏꯗꯤ ꯃꯣꯏ ꯆꯥꯗ ꯀꯩꯗ ꯃꯦꯁꯦꯖ ꯊꯥꯅꯩꯗꯅ
ꯑ
ꯁꯤꯁꯤꯗꯤ ꯑꯃꯨꯛ ꯃꯦꯁꯦꯁ ꯊꯥꯅꯔꯣꯏ ꯅꯪ ꯍꯥꯏꯇꯥꯔꯦ ꯑꯗꯨꯝ ꯅꯨꯄꯗ ꯗꯤꯔꯦꯛ ꯀꯣꯜ ꯇꯧꯔꯁꯨ ꯌꯥꯔꯦ ꯃꯩꯇꯩ ꯅꯨꯄꯥ ꯗ ꯑꯗꯨꯝ ꯀꯛꯆꯤꯡ ꯃꯁꯦꯟꯗ ꯑꯣ ꯐꯣꯟ ꯇꯣ ꯍꯥꯏꯁꯦ ꯃꯥꯏꯗ ꯅꯤꯁꯂꯣꯅꯤ ꯑꯗꯨ ꯃꯩ ꯆꯥꯡ ꯇꯥꯕꯩ ꯄ꯭ꯔꯣꯕ꯭ꯂꯦꯝ ꯂꯩꯕ ꯗꯤꯄꯣꯖꯤꯠ ꯇꯧ ꯆꯔꯖ ꯇꯧ ꯑꯗꯨꯝ
ꯕꯣꯠ ꯁꯨꯃꯥꯏꯅ ꯍꯥꯏꯇꯥꯔꯦ ꯕꯔꯣ ꯐꯣꯟ ꯐꯣꯟ ꯇꯧꯔꯒ ꯑꯗꯨꯝ ꯍꯥꯏꯗꯣꯏꯔꯣ ꯃꯦꯁꯦꯖꯇ
ꯐꯣꯟ ꯇꯧꯑꯣꯅꯣ ꯋꯥꯆꯞꯇ ꯃꯦꯁꯦꯁ ꯊꯥꯔꯛꯑꯣ ꯏꯌꯥꯝꯕ ꯔꯤꯆꯥꯔꯖ ꯑꯝꯇꯧꯒꯦ ꯂꯨꯄꯥ ꯆꯥꯝꯉ ꯑꯣꯏꯔꯁꯨ ꯆꯍꯨꯝ ꯑꯣꯏꯔꯁꯨ ꯆꯥꯝꯃꯗ ꯌꯥꯏ ꯌꯥꯏ ꯍꯥꯏꯕꯅꯤ ꯑꯗꯨꯁꯨ ꯑꯗꯨꯝ ꯑꯩ ꯑꯌꯥꯝꯕ ꯆꯍꯨꯝꯗꯤ ꯇꯧ ꯏꯌꯥꯝꯕꯥ ꯔꯤꯆꯥ꯭ꯔꯁ ꯑꯃꯇꯥ ꯇꯧꯒꯦ ꯂꯨꯄꯥ ꯆꯥꯍꯨꯝ ꯃꯥꯅ ꯍꯣꯏ ꯌꯥꯅꯤꯕꯨ ꯍꯥꯏ ꯑꯗꯨꯒ ꯃꯥꯅ ꯑꯩꯗꯤ ꯊꯥꯈꯅꯤꯅꯦ ꯑꯩ ꯇꯧꯅꯤꯡꯉꯤꯕ ꯒꯦꯝ ꯑꯩꯒꯤꯗꯣ ꯑꯗꯨꯒ
ꯑ
ꯃꯥꯏ ꯃꯥꯏ ꯏꯁꯀꯦꯟꯗ ꯊꯥꯔꯛꯑꯅꯤ ꯄꯩꯁꯥ ꯀꯥꯞꯄꯣ ꯍꯥꯏꯔꯛ ꯑꯥꯅꯤ ꯄꯩꯁꯥ ꯍꯦꯠ ꯀꯥꯞꯄꯅꯤ ꯑꯗꯨ ꯑꯗꯨꯝ ꯐꯠ ꯆꯪꯍꯜꯂꯛꯑꯅꯤ
ꯀꯣꯂꯔ ꯕ꯭ꯔꯣꯛ ꯂꯩꯈ ꯕ꯭ꯔꯣꯛ ꯂꯩꯕꯗꯣ ꯑꯗꯨꯝ ꯌꯥꯗꯣꯔꯦ ꯍꯥꯏꯕꯥ ꯑꯩ ꯍꯥꯏꯁꯦ
ꯑꯩ ꯍꯥꯌꯦ ꯑꯗꯨꯏ ꯇꯣꯛ ꯂꯩꯔꯤꯗꯣ
ꯑꯥ
ꯆꯞ ꯃꯥꯟꯅꯦꯕ ꯅꯪ ꯂꯩ ꯑꯗꯨꯃꯥꯏꯅ ꯑꯩꯁꯨ ꯂꯩꯌꯦꯕ ꯑꯩꯁꯨ ꯑꯗꯨꯝ ꯗꯤꯄꯣꯖꯤꯠ ꯇꯧꯋꯦ ꯌꯥꯏꯑꯕ ꯗꯤꯄꯣꯖꯤꯠ ꯇꯧꯕꯒꯤ ꯌꯥꯏꯑꯕ ꯅꯪꯁꯨ ꯗꯤꯄꯣꯖꯤꯠ ꯇꯧꯕ ꯑꯇꯣꯞꯄ ꯃꯈꯜꯗ
ꯑꯥ
ꯐꯪꯉꯕ ꯑꯩ ꯍꯥꯏꯁꯦ ꯍꯥꯟꯅ ꯌꯥꯔꯝꯕ ꯀꯥꯡꯕꯨꯗꯨꯅ ꯑꯃꯨꯛ ꯃꯣꯏꯒꯤ ꯗꯤꯄꯣꯖꯤꯠ ꯇꯧꯔꯨꯗ ꯊꯣꯛꯈꯤꯕ ꯑꯩ ꯃꯣꯏꯗꯒꯤ ꯗꯤꯄꯣꯖꯤꯠ ꯇꯧꯔ ꯇꯧꯗ꯭ꯔꯕꯅꯤꯅ ꯃꯣꯏꯗꯩ ꯄꯩꯁꯥ ꯂꯧꯊꯣꯛꯄꯁꯨ ꯌꯥꯔꯣꯏꯕ
ꯑ
ꯃꯣꯏꯗ ꯗꯤꯄꯣꯠ ꯇꯧꯕ ꯀꯛꯈꯤꯕ ꯋꯤꯗ꯭ꯔꯣ ꯇꯧꯕꯗꯣ ꯀꯛꯈꯤꯕꯒꯤ ꯋꯥꯅꯦ ꯑꯗꯨ ꯍꯧꯖꯤꯛꯀꯤ ꯅꯨꯄꯥꯗꯨꯗꯑꯩ ꯗꯤꯄꯣꯖꯤꯠ ꯇꯧꯔꯥꯟꯥꯕꯣ
ꯎꯝ
ꯋꯤꯗ꯭ꯔꯣ ꯇꯧꯒꯦ ꯍꯥꯏꯀꯥꯟꯗ ꯃꯥꯅ ꯑꯃꯨꯛ ꯋꯤ ꯗ꯭ꯔꯣ ꯇꯧꯅꯕ ꯒꯦꯝ ꯑꯃꯃꯨꯛ ꯊꯥꯃꯛꯛꯀꯅꯦꯕ ꯍꯌꯦꯡ ꯁꯥꯅ ꯂꯣꯛ ꯂꯩꯕꯅꯦꯕ ꯑꯗꯩꯗꯨ ꯍꯧꯖꯤꯛ ꯑꯗꯣ ꯍꯌꯦꯡ ꯑꯩ ꯃꯥꯉꯣꯟꯗꯩ
ꯑꯣ
ꯋꯥꯟ ꯑꯦꯛꯁ ꯀꯦꯁ ꯍꯥꯏꯔꯒ ꯌꯥꯎꯕꯅꯦꯕꯀꯣ ꯑꯗꯨꯗꯩ ꯋꯤꯗ꯭ꯔꯣ ꯇꯧꯗꯧꯕ ꯑꯗꯨꯃꯥꯏꯅ ꯐꯥꯁ ꯋꯤꯗ꯭ꯔꯣ ꯀꯨꯖꯤꯗꯤ ꯇꯧꯕ ꯌꯥꯔꯣꯏꯑꯕ ꯋꯤꯗ꯭ꯔꯣ ꯇꯧꯅꯕ ꯃꯈꯜ ꯃꯌꯥꯝ ꯂꯩ ꯑꯗꯩ ꯕꯤꯚꯤꯁꯥꯗ ꯗꯤꯄꯣꯖꯤꯠ ꯇꯧꯔꯗꯤ ꯕꯤꯚꯤꯁꯥꯗ ꯋꯤꯗ꯭ꯔꯣ ꯇꯧꯒꯗꯕ ꯃꯣꯏꯁꯨ ꯑꯗꯨ ꯋꯥꯟ ꯑꯦꯟꯁ ꯀꯤꯁꯨ ꯂꯩꯌꯦꯕ
ꯑꯗꯣ ꯋꯤꯗ꯭ꯔꯣ ꯇꯧꯔꯝꯗꯥꯏ ꯕꯦꯡ ꯇꯒꯤ ꯂꯣꯏ ꯊꯥꯈꯤ ꯇꯔꯦ ꯃꯉꯣꯟꯗ
ꯑꯗꯨꯝ ꯑꯗꯨꯗꯤ ꯏꯆꯟ ꯏꯆꯟꯅꯅ ꯀꯩꯅꯣ ꯇꯧꯕ ꯑꯦꯀꯥꯎꯟ ꯅꯝꯕꯔꯁꯦ ꯊꯥꯏꯒ ꯑꯗꯨꯝ ꯀꯥꯞꯄꯛꯑꯦ ꯃꯇꯨꯡꯒꯤꯗꯤ ꯇꯧꯗ꯭ꯔꯕ ꯅꯅ
ꯑꯣ
ꯑꯗꯨ ꯌꯥꯕꯅꯤ ꯅꯨꯡꯉꯥꯏꯕꯅꯤꯍꯦ
ꯑꯩ ꯍꯥꯏꯅ ꯑꯃꯨꯛ ꯅꯍꯥꯟ ꯀꯩꯅꯣꯝ ꯇꯧꯔꯦꯕ ꯍꯧꯖꯤꯛ ꯍꯥꯏꯗꯤ ꯃꯤ ꯑꯦꯀꯥꯎꯟꯗꯨ ꯍꯦꯛ ꯂꯣꯛ ꯏꯟ ꯇꯧꯔꯨꯕꯒ ꯃꯩ ꯑꯦꯀꯥꯎꯟꯗꯣ ꯉꯩꯁ ꯌꯥꯗꯕꯤꯗꯣ
ꯑꯗꯨꯗꯤ ꯋꯥꯠꯅꯦꯁꯦ ꯃꯁꯥꯒꯤꯅꯤ ꯀꯩꯅ ꯇꯧꯅꯤ ꯍꯥꯏꯗꯤ ꯐꯣꯟꯒꯤ ꯃꯁꯥꯒꯤ ꯑꯥꯏ ꯄꯤ ꯑꯦꯗ꯭ꯔꯦꯁ ꯑꯃ ꯂꯩꯖꯩꯗꯅ
ꯑꯗꯨ ꯑꯗꯨ ꯑꯣꯏꯅ ꯑꯩ ꯄꯦꯟ ꯇꯧꯈꯔꯦꯕ
ꯑꯗꯨꯒꯤ ꯊꯥꯕꯩꯅꯦꯕ ꯁꯦꯀ꯭ꯌꯨꯔꯤꯇꯤꯗꯤ ꯆꯟꯖꯥꯡ ꯋꯥꯡꯕꯅꯦ ꯑꯗꯨꯀꯥꯟꯗ ꯐꯠ ꯆꯪꯀꯥꯟꯗ ꯑꯩꯈꯣꯏꯅ ꯋꯥꯟ ꯑꯦꯁꯄꯦꯠꯀꯤ ꯀꯩꯅꯣ ꯇꯥꯛꯁ ꯀꯝꯄ꯭ꯂꯤꯠ ꯑꯣꯏꯍꯟꯂꯛꯏꯗ ꯑꯩꯈꯣꯏ ꯑ ꯐꯦꯕꯔꯥꯏꯠ ꯇꯤꯝ ꯂꯥꯡ ꯈꯟꯈꯤꯗ꯭ꯔꯣ
ꯑꯥ
ꯑꯗꯨꯏꯗꯨ ꯃꯦꯗꯨꯨꯒ ꯌꯥꯎꯔꯛꯀꯅꯦꯕ ꯅꯪ ꯂꯣꯀꯦꯁꯟꯁꯤ ꯆꯦꯟ ꯇꯧꯔꯦ ꯋꯥꯟ ꯑꯦꯁ ꯕꯤꯁꯦ ꯑꯗꯨꯅ ꯑꯩ ꯐꯦꯚꯣꯔꯔꯤꯠ ꯇꯤꯝ ꯀꯩꯅꯣ ꯃꯤ ꯅꯦ ꯑꯗ ꯁꯨꯝꯅ ꯃꯤꯡꯒ ꯆꯪ ꯌꯥꯕ ꯃꯇꯝꯗ ꯅꯠꯇ ꯌꯥꯔꯣꯏꯕ
ꯑꯣ ꯑꯩꯈꯣꯏ ꯃꯥꯏ ꯑꯦꯀꯥꯎꯟ ꯑꯗꯨ ꯅꯍꯥꯟ ꯑꯩꯅ ꯍꯥꯡꯉ ꯄꯥꯏꯕ
ꯅꯪꯅ ꯑꯗꯨ ꯁꯨꯡꯇꯧ ꯇꯧꯔꯣꯏ ꯍꯥꯏꯔ ꯅꯣꯏ ꯕꯥꯏ ꯅꯝꯕꯔꯗꯨ ꯂꯩꯗꯥꯏꯅꯦ ꯐꯣꯟ ꯅꯝꯕꯔ ꯃꯦꯜꯂꯒ ꯐꯖꯅ ꯅꯧꯅ ꯍꯥꯡꯗꯣꯛꯑꯣ
ꯑꯥ
ꯑꯗꯣ ꯅꯣꯏ ꯕꯥꯏ ꯅꯝꯕꯔꯗꯨꯗ ꯐꯖꯅ ꯍꯥꯡꯉꯣ ꯋꯥꯟ ꯑꯦꯁ ꯕꯦꯝ ꯆꯪꯉꯣ ꯑꯗꯨꯒ ꯑꯗꯨꯝ ꯍꯥꯟꯅꯩ ꯐꯣꯟ ꯄꯦ ꯀꯩꯀꯩꯗꯁꯨ ꯂꯣꯏ ꯇꯧꯕ ꯌꯥꯔꯅꯤ ꯍꯧꯖꯤꯛꯀꯤ ꯅꯨꯄꯥꯗꯗꯤ ꯇꯧꯔꯁꯨ ꯌꯥꯔꯅꯤ ꯅꯪꯅ ꯌꯥꯝ ꯆꯤꯟꯈ꯭ꯔꯒꯅ ꯑꯗꯨꯃꯥꯏꯅ ꯇꯧꯕ ꯑꯃ ꯌꯥꯏ
ꯅꯪꯒꯤ ꯅꯨꯄꯥꯗꯤ ꯀꯩꯗꯧꯕ
ꯑꯩꯒꯤ ꯅꯨꯄꯥꯗꯗꯤ ꯑꯗꯨꯝ ꯇꯤꯄꯣꯁꯤ ꯇꯣꯔꯔꯁꯨ ꯌꯥꯑꯦꯕ ꯑꯗꯨꯏ ꯅꯪ ꯀꯛꯅꯤꯡꯗ꯭ꯔꯦ
ꯑꯗꯨꯃꯥꯏꯅ ꯑꯩ ꯍꯥꯏꯗꯤ ꯍꯧꯖꯤꯛ ꯍꯧꯀꯤ ꯅꯪ ꯍꯥꯏꯗꯣ ꯑꯗꯨꯃꯥꯏꯅ ꯇꯧꯔꯒ ꯅꯧꯅ ꯑꯃ ꯇꯧꯈꯅꯦꯕ
ꯑꯥ
ꯅꯧꯅ ꯍꯥꯡꯀꯥꯟꯗ ꯑꯗꯨꯝ ꯕꯣꯛ ꯆꯥꯅꯤꯕ ꯃꯗꯣꯝꯗ
ꯆꯥꯔꯣꯏ ꯆꯥꯔꯣꯏ ꯑꯩ ꯍꯌꯦꯡ ꯂꯥꯛꯀꯅꯤ ꯌꯦꯡꯉꯤ ꯑꯩ ꯑꯦꯀꯥꯎꯟ ꯃꯈꯥꯗ
ꯑꯦ ꯌꯦꯡꯉꯨꯗꯤ ꯌꯦꯡꯉꯨ ꯌꯦꯡꯗ꯭ꯔꯁꯨ ꯑꯃ ꯅꯧꯅ ꯑꯃꯝꯇꯣ ꯍꯥꯡꯉ ꯌꯦꯡꯖꯦꯕ ꯅꯝꯕꯔ ꯑꯃ ꯇꯧꯔꯒ
ꯍꯣꯏꯅꯦ
ꯑꯗꯨꯗꯤ ꯑꯃꯨꯛ ꯆꯠ ꯃꯇꯣꯟꯗ ꯑꯗꯨꯝ ꯕꯣꯛ ꯆꯥꯒꯤꯅꯤ ꯌꯦꯡꯉꯣ
ꯐꯣꯟ ꯅꯝꯕꯔ ꯌꯥꯎꯗ꯭ꯔꯁꯨ ꯍꯥꯡꯕ ꯌꯥꯏꯑꯕꯀꯣ ꯑꯗꯩꯗꯤ ꯃꯦꯜꯕꯨ ꯂꯩꯔꯗꯤ
ꯄꯦꯡꯒꯤꯗꯤ ꯑꯃꯨꯛꯄꯨ ꯍꯥꯞ ꯌꯥꯏꯅꯦ
ꯑꯩꯈꯣꯏ ꯋꯤꯗ꯭ꯔꯣ ꯇꯧꯕ ꯄꯨ ꯂꯣꯏ ꯌꯥꯅꯦꯕ ꯑꯩ ꯅꯍꯥꯟꯣꯏꯍꯥꯟ ꯁꯤꯟꯅꯔꯤꯁꯦ ꯑꯩ ꯐꯣꯟ ꯅꯝꯕꯔꯗꯩ
ꯑꯗꯨ ꯑꯗꯥ ꯑꯗꯥꯅ ꯑꯣꯏꯖꯥꯠꯂꯣ
ꯑꯗꯣ ꯑꯁꯦꯡꯕ ꯑꯗꯨꯒꯤ ꯃꯇꯨꯡ ꯏꯟꯅꯕꯨꯗꯤ ꯍꯥꯏ ꯍꯥꯏꯔꯅꯦꯕ ꯏꯁꯥꯒꯤ ꯅꯦꯁꯅꯦꯜ ꯑꯥꯏꯗꯤ ꯑꯗꯥ ꯑꯃꯅ ꯑꯦꯀꯥꯎꯟꯠ ꯑꯃ ꯍꯦꯟꯅ ꯍꯪꯕꯤꯒꯅꯨ ꯍꯥꯏ ꯔꯨꯜ ꯂꯩ ꯍꯥꯏꯕꯀꯣ ꯑꯗꯨ ꯇꯁꯦꯡꯅ ꯍꯥꯏꯔꯕ ꯃꯇꯝꯗ ꯑꯩꯒꯤ ꯑꯙꯔꯅ ꯑꯦꯀꯥꯎꯟꯠ ꯑꯍꯨꯝ ꯐꯖꯅ ꯁꯤ ꯁꯤꯖꯤꯟꯅꯔꯝꯃꯤ ꯑꯍꯨꯝꯃꯛ ꯅꯣꯡꯃꯇꯗ ꯕꯣꯠ ꯐꯪꯅꯩ ꯑꯍꯨꯝꯃꯛ ꯄꯨꯗꯤ ꯅꯠꯇꯦ ꯑꯅꯤꯒ ꯅꯣꯡꯃꯥꯇꯗ ꯕꯣꯟ ꯐꯪꯕꯩ ꯑꯅꯤꯔꯛ ꯋꯤꯗ꯭ꯔꯣ ꯇꯧꯕ ꯌꯥꯏꯕ ꯑꯗꯤ ꯑꯦꯀꯥꯎꯟꯠ ꯑꯃꯨꯛ ꯂꯣꯏ ꯋꯤꯗ꯭ꯔꯣ ꯇꯧꯔꯦ ꯍꯥꯏꯗꯤ ꯑꯩ ꯁꯤꯟꯅꯩ ꯑꯩꯒꯤ ꯑꯦꯀꯥꯎꯟꯠꯗꯅ ꯑꯦꯀꯥꯎꯟꯠ ꯃꯉꯥꯗꯤ ꯍꯥꯡꯕꯅꯤ ꯑꯅꯤ ꯑꯃꯗꯗꯤ ꯒ꯭ꯌꯥꯟꯃꯦꯟ ꯑꯃꯨꯛ ꯇꯥꯈꯤꯗ꯭ꯔꯦ ꯑꯍꯨꯝꯗꯨꯗꯤ ꯑꯗꯨ ꯐꯅ ꯁꯤꯟꯅ ꯌꯥꯏꯑꯕ ꯑꯗꯨꯏꯕꯨꯗꯤ ꯑꯗꯣ ꯑꯁꯦꯡꯕ ꯔꯨꯜꯒꯤ ꯃꯇꯨꯡꯏꯟꯅ ꯌꯥꯗꯦ ꯍꯥꯏꯕꯅ ꯑꯗꯨꯁꯨ ꯀꯩꯁꯨ ꯇꯧꯗꯦꯕ
ꯍꯣꯏ
ꯑꯗꯣ ꯅꯪꯒꯤ ꯑꯙꯥꯔꯗꯨꯅ ꯃꯥꯜꯂꯅ ꯅꯪ ꯀꯃꯥꯏ ꯇꯧꯅꯤ ꯍꯥꯏꯕꯗꯣ ꯑ ꯋꯥꯔꯤꯕꯨ ꯑ ꯅꯣꯏ ꯅꯥꯎꯁꯨ ꯍꯥꯡꯕ꯭ꯔꯥ
ꯑꯩꯈꯣꯏ ꯃꯥꯏ ꯅꯍꯥꯟꯋꯥꯏ ꯇꯧꯈꯤꯝꯅꯦ ꯄꯥꯁꯋꯥꯔꯗ ꯀꯥꯎꯔꯦꯗ
ꯑꯗꯨ ꯅꯠꯇ꯭ꯔꯒꯅ ꯀꯥꯟꯗ ꯊꯥꯗꯗꯤ ꯀꯥꯟꯗꯩꯃꯥꯏꯅ ꯍꯥꯏꯝꯃꯦ ꯑꯦꯀꯥꯎꯟꯗ ꯅꯪ ꯁꯤꯅꯕ ꯑꯗꯨꯁꯨ ꯌꯥꯏ
ꯑꯗꯨ ꯑꯣꯏꯗꯤ ꯃꯥꯏ ꯑꯀꯥꯎꯟꯠꯗꯣ ꯃꯥꯏ ꯑꯀꯥꯎꯟꯠꯇꯣ ꯑꯩ ꯍꯧ ꯂꯧꯒꯦꯕꯀꯣ
ꯎꯝ
ꯕꯂꯣꯛ ꯆꯥꯈꯤꯅꯦꯕ ꯌꯦꯡꯁꯤꯔꯥ
ꯍꯣꯔꯦꯟ ꯅꯨꯃꯤꯗꯥꯡ ꯊꯨ꯭ꯋꯥꯏꯅ ꯐꯣꯟ ꯚꯕꯤꯗꯤꯑꯣ ꯀꯣꯜ ꯇꯧꯅꯔꯣ ꯑꯗꯨ ꯌꯦꯡꯁꯦ ꯑꯗꯨ ꯁꯦꯝ
ꯌꯦꯡꯁꯦ
ꯑꯩꯁꯨ ꯇꯧꯔꯁꯨꯀꯥꯟꯅꯌꯦ ꯁꯤꯟꯅꯔꯤꯁꯤ ꯊꯥꯏꯁꯟꯇꯦ ꯑꯃꯨꯛ ꯁꯤꯟꯅꯔꯝꯃꯦ ꯇꯧꯟꯁꯨꯀꯥꯟꯗ ꯑꯃꯨꯛ ꯁꯤꯟꯅꯔꯝꯃꯦ ꯑꯩꯁꯨ ꯌꯥꯎꯔꯤ ꯑꯩ ꯌꯥꯏꯕꯩꯗꯤ ꯇꯧꯗ꯭ꯔꯦ ꯑꯩ ꯍꯥꯏꯅ ꯋꯤꯗ꯭ꯔꯣ ꯇꯧꯔꯝꯗꯥꯏꯅ ꯑꯃ ꯅꯨꯄꯥ ꯗꯨꯗꯩ ꯇꯧꯗꯥ ꯌꯥꯗꯕ ꯍꯣꯏ ꯑꯅꯤ ꯇꯨꯝꯃꯤꯁꯦ ꯑꯇꯩ ꯅꯠꯇꯦꯗ ꯁꯨꯝ ꯑꯍꯤꯡꯒꯨꯝꯕ ꯇꯧꯅꯤꯀꯥꯟꯗꯗꯤ ꯁꯨꯝ ꯅꯨꯄꯥꯗ ꯃꯦꯁꯦꯁ ꯊꯥꯕꯗꯨ ꯅꯨꯉꯥꯏꯇꯦꯗꯅ
ꯍꯣꯏ ꯋꯥꯔꯛꯄ ꯃꯇꯝꯗꯕꯨꯗꯤ ꯑꯗꯨꯝ ꯑꯍꯤꯡꯅꯦ ꯃꯦꯁꯦꯁ ꯊꯥꯁꯨ ꯍꯥꯞꯄꯅꯤ ꯑꯗꯨꯅ ꯇ꯭ꯔꯥꯝ ꯗꯗꯤ ꯁꯨꯝ ꯊꯦꯡꯑꯀꯥꯟꯗ ꯄꯩꯁꯥ ꯌꯥꯎꯔꯛꯇ꯭ꯔꯦ ꯍꯥꯏꯔꯛꯄ ꯌꯥꯎꯑꯦꯕꯀꯣ
ꯎꯝ
ꯃꯤ ꯁꯨꯝ ꯑꯃꯅꯁꯨ ꯇꯧꯍꯟꯌꯥꯋꯣꯏ ꯑꯩꯅ ꯁꯨꯝ ꯇꯧꯔꯁꯨ ꯀꯟꯗꯦꯀꯣꯅ ꯄꯥꯏꯌꯣ ꯆꯞ ꯃꯥꯟꯅꯩ ꯃꯥꯗꯤ ꯃꯥꯏꯅ ꯇꯧꯁꯦ ꯃꯥꯗꯤ ꯐꯖꯅ ꯇꯧ ꯍꯦꯟꯅꯗꯤ ꯃꯥꯜꯂꯥꯗꯤ ꯀꯩꯅꯣ ꯒꯤꯃꯦ
ꯍꯣꯏ ꯑꯁ ꯑꯃꯨꯛ ꯄꯥꯟꯇꯒꯤ ꯂꯥꯏꯔꯤꯛ ꯄꯥꯏꯁꯤꯔꯥ ꯅꯇ꯭ꯔꯥꯅ ꯑꯩꯈꯣꯏ ꯃꯥꯏ ꯅꯝꯕꯔꯗꯨꯨ ꯅꯥꯕ ꯃꯣꯋꯥꯟꯅꯥꯁꯦ ꯍꯥꯡꯉꯥ ꯗꯦꯅ ꯀꯩꯅ ꯍꯪꯒꯦ
ꯑꯣ ꯑꯩꯈꯣꯏ ꯗꯤ ꯋꯥꯟ ꯍꯩ꯭ꯁꯄꯤꯗ ꯀꯨꯞꯇꯃꯤ ꯄꯩꯁꯥ ꯌꯧ ꯐꯪꯅꯒ ꯑꯣꯏꯇꯧꯅꯕꯅꯦꯕ ꯑꯥ ꯀꯩꯅꯣꯒꯤ ꯒ꯭ꯔꯨꯞꯀꯤ ꯑꯣꯏꯅ ꯀꯅꯥꯅ ꯑꯣꯏꯅ ꯍꯥꯏꯅꯕ ꯑꯩ ꯈꯟꯂꯣ ꯑꯩ
ꯎꯝ
ꯄꯣꯔꯇꯨꯒꯥꯜ ꯈꯛꯇꯅꯤ ꯁꯣꯏꯅꯥꯏꯉꯩꯗꯦꯕ ꯄꯣꯔꯇꯨꯒꯜ ꯋꯤꯟꯅꯔ ꯑꯣꯏꯗꯕꯅꯦꯕ
ꯎꯝ
ꯄꯣꯔꯇꯨꯒꯥꯜꯅ ꯂꯣꯠꯇꯨ ꯅꯪꯉꯦ
ꯍꯟꯗꯛ ꯄꯣꯠꯇꯨꯒꯥꯜꯅ ꯃꯤ ꯌꯥꯡ ꯄꯩꯥꯁ ꯃꯪꯍꯜꯂꯝꯅꯤꯗꯥ
ꯃꯥꯅꯤ ꯄꯣꯠ ꯆꯥꯝꯃꯒ ꯌꯥꯡꯈꯩꯅꯤ ꯃꯣꯏ ꯊꯥꯏꯔꯥ ꯂꯨꯄꯥ ꯂꯤꯁꯤꯡ ꯑꯃ ꯌꯣꯡ ꯂꯥꯛꯒ ꯂꯤꯁꯤꯡ ꯌꯥꯡ ꯄꯣꯔꯇꯨꯒꯜꯅꯅꯤ ꯅꯍꯥꯟ ꯑꯩ ꯀꯂꯝꯕꯤ꯭ꯌꯥꯗꯥ ꯃꯥ ꯑꯗꯨꯝ ꯊꯣꯛ ꯌꯥꯏ ꯍꯥꯏꯅꯦ
ꯑꯣꯏꯌꯦ ꯑꯗꯨ ꯀꯂꯝꯕꯤꯌ ꯊꯣꯛꯑꯦ ꯍꯥꯏ ꯀꯂꯝꯕ꯭ꯌꯥꯅ ꯁꯥꯟꯅꯩꯗꯕꯣꯟꯗꯩ ꯀꯩꯗꯩ
ꯑꯗꯨꯝ ꯌꯥꯏ ꯍꯣꯏꯅꯦꯅꯦ ꯅꯣꯡꯃꯣꯏ ꯇꯥꯎꯅꯦ
ꯀꯔꯝꯕ꯭ꯌꯥꯔ ꯕꯣ ꯋꯥ ꯀ꯭ꯔꯣꯁꯤꯌꯥꯔ ꯍꯌꯦꯡ ꯁꯥꯟꯅꯩ ꯃꯥꯏ
ꯀꯣ꯭ꯔꯁꯤꯌꯥꯒ ꯁꯥꯟꯅꯒꯗ ꯂꯣꯏꯅ ꯑꯗꯨ ꯑꯗꯤ ꯍꯥꯟ ꯍꯥꯏꯔꯒꯗꯤꯅ ꯑꯗꯨꯅ ꯐꯥꯔꯟꯁꯇꯤ ꯀꯩꯁꯨ ꯌꯥꯝꯅ ꯅꯣꯛꯄ ꯇꯤꯡꯅ ꯇꯥꯛꯇꯦꯗꯅ
ꯎꯝ
ꯑꯗꯨꯝ ꯊꯥꯁꯦ ꯑꯃꯨꯛ ꯐꯖꯔꯤ ꯍꯥꯏꯅ ꯐꯖꯩ ꯕꯔꯖꯤꯟꯖꯤꯅ ꯉꯍꯥꯟꯗꯩ ꯃꫭꯔꫭꯀꫭ ꯈꯛꯇꯅꯤ ꯃꫭꯔꫭꯀꯣꯕꯨꯗꯩ ꯍꯦꯟꯅ ꯐꯅ ꯂꯤꯡꯉꯕꯅꯦꯕ ꯕꯣꯜ ꯐꯂꯥꯏ
ꯎꯝ
ꯖꯄꯥꯟꯖꯨ ꯐꯖꯩ ꯀꯩꯅꫭ ꯑꯗꫭ
ꯖꯄꯥꯟ ꯐꯖꯩ ꯐꯔꯥꯟꯁ ꯍꯥꯏ‌ ꯏꯁ ꯏꯁ ꯏꯁꯄꯦꯟꯒ ꯇꯔꯀꯥꯟꯗꯀꯣ ꯐ꯭ꯔꯥꯟꯁꯅ ꯑꯃꯨꯛ ꯋꯥꯡꯅꯦꯕ
ꯑ ꯒ꯭ꯔꯨꯞ ꯄꯨꯟꯗꯦ ꯍꯌꯦꯡ ꯐ꯭ꯔꯥꯟꯁꯇ ꯆꯦꯟꯒ ꯊꯦꯡꯅꯗꯣꯏꯁꯦ
ꯑꯗꯨ ꯑꯗꯨꯝꯕ ꯊꯦꯡꯅꯔꯛꯑ ꯃꯥꯅꯦ ꯐꯔꯥꯟꯁꯅ ꯕꯣꯜ ꯌꯥꯡꯉꯤꯕ ꯑꯣꯄꯅꯦꯟꯗꯨꯁꯨ ꯕꯣꯜ ꯌꯥꯡꯖꯤꯜꯂꯀꯥꯟꯗ ꯑꯗꯨꯅ ꯕꯣꯜ ꯇꯞꯊꯔ ꯋꯥꯕꯅꯦ
ꯑꯗꯨ ꯍꯥꯏꯕꯋꯥꯅꯤ ꯋꯥꯜ ꯀꯞꯀꯨꯝꯕꯗꯗꯤ ꯍꯌꯦꯡ ꯌꯨꯔꯣꯗ ꯀꯩꯗ ꯏꯁꯄꯦꯟ ꯐꯅꯕ ꯃꯥꯅꯤ ꯋꯥꯔꯜ ꯀꯞ ꯀꯩ ꯌꯧꯔ ꯀꯥꯟꯗꯅꯦ ꯏꯁꯄꯦꯟ ꯑꯃꯨꯛ ꯌꯥꯔꯔꫭꯏ ꯑꯥꯔꯖꯦꯟꯇꯤꯅꯥ ꯑꯣꯏꯅ ꯑꯃꯨꯛ ꯅꯩꯔꯛꯄꯅꯦ
ꯍꯣꯏ ꯑꯗꯨꯕꯨꯗꯤ ꯌꯥꯗꯕ ꯋꯥꯜꯀꯞ
ꯑꯧ ꯌꯥꯗꯣꯏꯅꯤ ꯋꯥꯜ ꯀꯞꯇ ꯀꯩꯗ ꯍꯥꯏ ꯌꯨꯔꯣꯗ ꯀꯩꯗ ꯏꯁꯄꯦꯟ ꯐꯖꯩꯌꫭ ꯍꯌꯦꯡ ꯊꫭꯛꯄ ꯑꯗꯨꯝ ꯐ꯭ꯔꯥꯟꯁ ꯐꯖꯗꯦ ꯍꯥꯏꯖꯦ ꯀꯩꯁꯨ ꯋꯥꯜ ꯀꯞꯇ ꯄꯣꯔꯇꯨꯒꯜ ꯑꯃꯨꯛ ꯁꯤ ꯐꯥꯏꯅꯦꯜ ꯄꯥꯛ ꯆꯪꯕ ꯉꯝꯃꫭꯏꯉꫭ ꯈꯪꯗꯝꯅꯤ ꯋꯥꯔꯜ ꯀꯞꯇ ꯌꯥꯗꯕꯅꯦꯕ ꯑꯃꯨꯛ ꯃꯁꯥꯅ ꯑꯃꯨꯛ
ꯌꯥꯗꯦ
ꯏꯟꯗꯤꯌꯥꯟ ꯁꯤꯃꯤ ꯐꯥꯏꯅꯦꯜ ꯑꯣꯏꯔꯁꯨ ꯀꯩ ꯑꯣꯏꯔꯁꯨ ꯑꯗꯨꯝ ꯌꯧꯔꯛꯀꯅꯤꯕ
ꯎꯝ
ꯇꯧꯕꯅꯦ ꯏꯅꯦ ꯂꯥꯏ
ꯒꯤꯌꯥꯟ ꯇꯥꯗꯦ ꯍꯟꯗꯛꯀꯤ ꯋꯥꯜꯀꯞ
ꯑꯦ ꯅꯣ ꯑꯇꯩ ꯕꯣꯜ ꯌꯦꯡ ꯅꯨꯡꯉꯥꯏꯔꯛꯑꯅꯤ ꯁꯤꯗꯩꯗꯤ ꯐꯖꯅ ꯂꯤꯡ ꯁꯥꯟꯅꯔꯛꯑꯅꯤ ꯑꯄꯣ ꯕꯣꯜ ꯍꯧꯕꯣꯜꯅꯤꯅ
ꯎꯕꯦꯜ ꯂꯩꯍꯧꯔ ꯃꯥꯜꯂꯦꯗ ꯎꯕꯦꯜ ꯂꯩꯍꯧꯔꯦ
ꯏꯁꯄꯦꯟ
ꯎꯔꯨꯒꯦ
ꯑꯥ
ꯎꯔꯨꯒꯣ ꯂꯩꯍꯧꯔꯝꯃꯥꯅꯤ ꯅꯍꯟꯗ꯭ꯔꯣ ꯑꯃ ꯇꯥꯔꯦ ꯎꯝ ꯁꯔꯦꯁꯣꯏꯗꯨ
ꯑꯣꯀꯦ
ꯀꯩꯅꯣ ꯐ꯭ꯔꯥꯟꯁꯤꯁꯨ ꯍꯟꯗꯛ ꯒ꯭ꯔꯤꯁꯃꯦꯟ ꯑꯣꯏꯅ ꯊꯥꯗꯣꯛꯑꯝ ꯎꯗꯧꯗꯣꯏꯅꯦ
ꯄꯔꯤꯁꯤ ꯅꯠꯇꯦ
ꯍꯥꯥ
ꯏꯁꯄꯦꯟ ꯆꯤꯡꯈꯠꯇꯦꯕ ꯍꯟꯗꯛ
ꯑꯣ ꯑꯗꯨꯅꯤ ꯑꯃꯨꯛ ꯊꯥꯔꯛꯎꯗꯕ
ꯌꯥꯎꯇꯦ
ꯍꯦꯠ ꯏꯁꯇꯦꯟ ꯕꯥꯏ ꯊꯝꯃꯤꯔꯣ ꯑꯃꯨꯛ ꯊꯣꯛꯇ ꯌꯥꯎꯗꯕ ꯃꯥꯏꯖꯤꯕꯣ
ꯅꯠꯇꯦ ꯋꯥꯔꯜ ꯀꯞ ꯆꯤꯡꯈꯠꯇꯦ ꯍꯥꯏꯕ ꯀ꯭ꯋꯥꯂꯤꯐꯥꯏ ꯑꯣꯏꯗꯦꯕ ꯍꯣꯏ ꯌꯥ ꯀꯩꯒꯤ ꯅꯣꯅꯦ
ꯏꯔꯨꯖ ꯂꯩꯕꯩ ꯃꯇꯝ ꯀꯨꯏꯕꯅꯤ
ꯑꯗꯨ ꯒꯔꯤꯁꯃꯦꯟ ꯎꯖꯕ ꯀꯩ ꯀꯣꯟ ꯅꯥꯅ ꯊꯥꯔꯛ ꯀꯅꯤ ꯑꯣ ꯑꯃꯨꯛ ꯇꯧꯔꯛꯀꯦ
ꯍꯣꯏ ꯍꯣꯏ